ꯇꯥꫪꯕꯧ
ꯇ ꯇꯥꯔꯕꯣ
ꯑꯣ ꯇꯥꯔꯦ ꯇꯥꯔꯦ ꯉꯁꯥꯏꯗꯒꯤ ꯑꯩꯅ ꯉꯥꯡꯕꯗꯤ ꯇ ꯌꯧꯔꯛꯄ꯭ꯔꯥ ꯅꯪꯉꯣꯟꯗ
ꯅꯪ ꯉꯥꯡꯕꯗꯤ ꯂꯣꯏꯇꯥꯏꯗ
ꯑꯪꯅ ꯉꯥꯡꯕꯗꫭ ꯑꯃꯅꯥ ꯇꯥꯏ ꯆꯥꯗ꯭ꫪꯕꫭ
ꯅ‌ꯦꯋꯥꯛꯇꫭ ꯅꯨꯡꯉꯥꯏꯇꯕ ꯄꯠ ꯄꯇ ꯇꯞꯄꯥꯗꯨꯏ ꯑꫭꯏꫪꯝꯒꯤ ꯅꯣꯡ ꯆꯨꯔꯤ ꯍꯧꯖꯤꯛꯁꯨ ꯈꯔ ꯈꯔ
ꯆꯨꯏꯌ‌ꯦ
ꯑꯥꯎ ꯅꯣꯡ ꯈꫪ ꯈꫪ ꯆꯨꯔꯤ
ꯈꯔ ꯈꯔ ꯈꯛꯇꯥ ꯆꯨꯕ
ꯑꯍꯤꯡꯗꯗꯤ ꯈꯔ ꯀꯟꯅ ꯆꯨꯔꯝꯕꯅꯤ ꯍꯧꯖꯤꯛ ꯈꯔ ꯇꯞꯅ ꯆꯨꯏ
ꯉꯔꯥꯡꯗꯤ ꯑꯩꯈꯣꯏ ꯂꯩꯀꯥꯏꯗꯤ ꯆꯨꯗ꯭ꯔꯒ ꯌꯨꯝ ꯂꯣꯝꯒꯤ ꯂꯩ ꯀꯥꯏꯗꯤ ꯇꯞꯇꯥ ꯆꯨꯏꯌ‌ꯦ ꯌꯦ ꯉꯥꯟꯇ ꯍꯩꯗꯗꯅ ꯉꯔꯥꯡ ꯎꯝ ꯌꯥꯝ ꯉꯥꯟꯅ ꯀꯥꯞꯄꯅꯦ ꯌꯦꯛꯅꯕꯤꯑ‍ꯦꯅ ꯍꯧꯖꯤꯛꯀꯥꯟꯒꯤ ꯍꯥꯏ ꯇꯧꯕ ꯃꯥꯖꯨ ꯍꯩꯁ ꯅꯣꯡꯗꫭ ꯍꯩꯗꯥꯕꯗꯨꯗ ꯁꯝꯗꫭ ꯀꯥꯞ ꯌꯥꯗꯧ ꯃꯟꯗ‌ꯦꯅ ꯇꯧꯅꯧꯍꯧꯕ ꯅꯨꯡꯗꯤꯟꯗꯕꯨꯗꯤ ꯍꯥꯡꯇꯣꯛꯈ꯭ꯔ ꯃꯥꯜꯂꯦ ꯌꯥꯝ ꯊꯤꯅ ꯆꯨꯏꯍꯥꯏꫪꯤꯅ‌ꯦ
ꯎꯝ ꯅꯣꯡ ꯁꯤꯗ ꯇꯥꯕ ꯅꯣꯡ ꯈꯨꯨꯇꯥꯁꯦ ꯈꯪꯗꯦꯅꯦ ꯈꯨꯗꯛ ꯈꯨꯗꯛ ꯇꯥꯕꯤꯅꯤꯅ‌ꯦ
ꯑꯦ ꯑꯗꯨ ꯑꯩꯈꯣꯏ ꯃꯅꯤꯄꯨꯔꯗꯁꯨ ꯍꯧꯖꯤꯛ ꯀꯥꯟ ꯇꯧꯔꯦ ꯀꯩꯅꯣ
ꯍꯥꯏꯗꯤ ꯅꯣꯡꯗꯣ ꯃꯪꯉꯒ ꯇꯥꯔꯩꯏꯗꯅ
ꯎꯝ
ꯁꯗꯤ ꯅꯣꯡꯗꫭ ꯍꯥꯏꯗꯤ ꯃꯤꯅꯤꯠ ꯑꯃꯗꯒꯤ ꯃꯇꯨꯡꯗ ꯈꯪꯇꯥ ꯇꯥꯔꯛꯀꯅꯤꯕ ꯑꯗꯨꯒ ꯉꯥꯏꯍꯥ ꯂꯩꯒ ꯍꯥꯡꯒꯅꯦꯕ ꯑꯃꯨꯛ ꯍꯥꯏꯗꯤ ꯑꯩꯈꯣꯏꯒꯤ ꯁꯇꯤꯟꯒꯥ ꯅꯪꯗꯥꯕꯤꯗꯥ ꯇꯁꯤꯜꯂꯛꯀꯗꯣꯏꯅꯤ
ꯎꯝ ꯋꯤꯡ ꯂꯥꯎ ꯄꯥꯏꯔ ꯑꯗꯨꯝ ꯇꯥꯕ
ꯑ ꯍꯥꯏꯕꯗꯤ ꯆꯠꯂꯤꯉꯩꯗ ꯂꯝꯕꯤ ꯆꯠꯂꯤꯉꯩꯗ ꯅꯣꯡꯒ ꯇꯥꯁꯤꯜꯂꯛꯀꯗꯣꯏꯅꯤ ꯈꯨꯗꯛꯇ ꯑꯗꯨꯝ
ꯎꯝ
ꯎꯝ
ꯑꯗꯨꯦ ꯐꯤꯕꯝꯗ ꯃꯅꯤꯄꯨꯔꯗꯁꯨ ꯑꯗꯨꯝ ꯌꯧꯁꯜꯂꯛꯑꯕꯖꯥꯠꯅꯤꯗ ꯃꯥꯅ ꯇꯧꯔ ꯄꯨꯡ ꯀꯌꯥ ꯑꯋꯥꯏꯗ ꯅꯣꯡꯉꯥꯟꯒꯦ ꯅꯣꯏ ꯂꯩꯀꯥꯏꯗꯨꯣ
ꯅꯣꯡ ꯉꯥꯡꯕꯁꯤ ꯍꯧꯖꯤꯛ ꯅꯣꯡ ꯉꯥꯜꯂꯤ ꯉꯥꯜꯂꯤ ꯇꯧꯕꯗ ꯉꯥꯏꯔꯤꯗꯣ
ꯍꯧꯖꯤꯛꯁꯦ ꯅꯨꯡꯉꯥꯟꯗ꯭ꯔꯤꯕ ꯐꯖꯅ
ꯎꯝ
ꯍꯗꯤ ꯍꯥꯏꯅꯠꯇꯦ ꯎꯝ ꯀꯩꯅꯣꯅ ꯑꯗꯨꯝꯉꯥꯜꯂꯝꯃꯅꯤ ꯃꯔꯤ ꯃꯈꯜ ꯃꯉꯥ ꯇꯥꯁꯤꯜꯂꯛꯄ ꯗ ꯑꯗꯨꯗ ꯃꯉꯥꯟꯂ ꯃꯥꯅꯦ ꯇ ꯃꯁꯤꯗꯤ ꯏꯗ ꯋꯥꯀꯤꯡ ꯆꯦꯔ
ꯏꯁꯁ ꯅꯣꯡ ꯀꯟꯓꯜꯂꯛꯏꯍꯦ ꯅꯣꯡ ꯃꯈꯣꯟꯁꯦ
ꯀꯔꯤ ꯅꯣꯡꯈꯣꯡ ꯉ ꯇ
ꯅꯣꯡꯃ ꯈꯨꯋꯥꯖ ꯀꯟꯖꯜ ꯇꯞ ꯇꯔꯤꯕꯤ ꯇꯔꯝꯝꯕ
ꯎꯝ
ꯑꯁ ꯍꯧꯔꯦ ꯍꯧ
ꯐꯁꯦꯜꯗꯂ ꯑꯗꯨꯦꯅ ꯑꯗꯨꯨ ꯅ
ꯑꯥꯎ ꯅꯣꯡꯃꯣ ꯐꯣꯝꯗꯨꯗꯤ ꯍꯧꯔꯦ ꯍꯦ ꯑꯣꯖꯅ ꯇꯧ ꯇꯧ
ꯅꯣꯏꯒꯤ ꯀꯩꯅꯣ ꯃꯣꯏꯒꯤ ꯀꯩꯅꯣ ꯁꯦꯁꯟ ꯂꯣꯏ ꯈꯕꯥꯕꯨꯣꯛꯣꯛ ꯊꯥ ꯀꯌꯥ ꯂꯩꯕ ꯌꯥꯕꯩ ꯄꯤꯒꯦ ꯅꯣꯏ ꯌꯨꯅꯤꯚꯔꯁꯤꯇꯤꯗꯣ ꯑꯩꯈꯣꯏꯒꯤꯗꯤ ꯍꯧꯖꯤꯛ ꯖꯨꯂꯥꯏꯗ ꯂꯣꯏꯗꯣꯏꯔꯤꯗꯅ ꯑꯗ ꯑꯥꯒꯁ ꯑꯁ ꯑꯗꯨ ꯂꯩꯕ ꯌꯥꯏꯑꯕ ꯑꯗꯨꯗꯨꯒ ꯃꯈꯥ ꯑꯇꯣꯄ ꯗꯤꯄꯥꯔꯠꯃꯦꯟꯗ ꯇꯝꯕ ꯌꯥꯗ꯭ꯔꯒꯗꯤ ꯑꯗꯨꯝ ꯀꯩꯅꯣ ꯇꯧꯋꯦꯕ
ꯑꯣ ꯀꯩꯅꯣꯅꯤ ꯑꯩꯈꯣꯏꯒꯤꯁꯤ ꯑꯩꯈꯣꯏꯁꯨ ꯀꯦꯅꯣ
ꯀꯨꯏꯅ ꯑꯗꯨꯝ ꯂꯩ ꯌꯥꯕ꯭ꯔꯕ
ꯀꯣꯂꯦꯖꯀꯤ ꯑꯣꯏꯅꯗꯤ ꯑꯩꯈꯣꯏꯁꯨ ꯊꯥ ꯃꯨꯛꯇꯪ ꯍꯥꯏꯇꯥꯔꯦ ꯄꯔꯃꯤꯁꯟ ꯑꯩꯗꯤ ꯀꯩꯅꯣ ꯇꯧꯋꯦꯕꯀꯣ ꯃꯣꯏꯅ ꯂꯩꯕ ꯌꯥꯍꯜꯂꯦꯕꯀꯣ
ꯎꯝ
ꯑꯗꯨꯒꯤ ꯃꯇꯨꯡꯗ ꯑꯩꯈꯣꯏꯅ ꯂꯩꯒꯦ ꯍꯥꯏ ꯇꯥꯔꯒꯗꯤ ꯃꯄꯥꯟ ꯀꯂꯦꯖꯀꯤ ꯃꯄꯥꯟꯗꯒꯤ ꯂꯩꯗꯧꯕ ꯍꯣꯁꯇꯦꯜ ꯔꯗꯤ ꯑꯣꯏꯣꯏ ꯍꯥꯏꯅꯔꯒꯕꯨꯗꯤ ꯌꯥꯕ ꯌꯥꯏ ꯑꯗꯣ ꯃꯤ ꯑꯇꯩ ꯂꯥꯛꯈ꯭ꯔꯒꯗꯤ ꯅꯨꯡꯉꯥꯏꯗꯧ ꯃꯥꯟꯗ꯭ꯔꯦ
ꯎꯝ
ꯑꯗꯨ ꯃꯄꯥꯟꯗꯩ ꯂꯩꯕ ꯍꯥꯏꯁꯤꯁꯨ ꯄꯩꯁꯥ ꯆꯪꯉꯦ ꯆꯥꯕ ꯊꯛꯄ ꯄꯩꯁꯥꯗꯣ ꯍꯥꯏꯗꯤ ꯃꯄꯥꯟꯗ ꯔꯦꯟꯇ ꯂꯩꯇꯔꯦ ꯗꯤꯄꯣꯖꯤꯠ ꯍꯥꯏꯕꯝꯕ ꯂꯩ ꯑꯗꯨꯅ ꯌꯥꯔ ꯍꯥꯏꯗꯤ ꯃꯅꯨꯡꯗ ꯂꯩꯔꯒ ꯇꯧꯕꯕꯨꯗꯤ
ꯀꯩꯅꯣꯗꯤ ꯎ ꯅꯣꯏꯒꯤ ꯍꯧꯖꯤꯛ ꯍꯣꯇꯦꯜ ꯃꯅꯨꯡꯗ ꯂꯩꯕ ꯑꯩꯅ ꯊꯥꯗ ꯂꯨꯄꯥ ꯀꯌꯥ ꯀꯌꯥ ꯑꯣꯏꯕ
ꯍꯣꯁꯇꯦꯜ ꯃꯅꯨꯡꯗ ꯂꯩꯕꯁꯤ ꯍꯥꯟꯅꯗꯤ ꯄꯩꯁꯥ ꯂꯧꯔꯝꯗꯕꯅꯤ ꯍꯧꯖꯤꯛꯇꯤ ꯄꯩꯁꯥ ꯈꯔ ꯈꯔ ꯂꯧꯕ
ꯀꯌꯥ
ꯅꯣꯡꯃꯗ ꯂꯨꯄꯥ ꯆꯥꯝꯃ ꯆꯥꯝꯃ ꯂꯧꯈꯠꯂꯑꯦ ꯂꯧꯔꯦ
ꯅꯣꯡꯃꯗ ꯅꯣꯡꯃꯗ ꯍꯥꯏꯁꯦ ꯀꯩꯅꯣ ꯑꯌꯨꯛꯀ ꯅꯨꯡꯗꯥꯡꯒ ꯇꯥꯔꯒꯗꯤ ꯄꯨꯡ ꯂꯨꯄꯥ ꯌꯥꯡꯈꯩ ꯌꯥꯡꯈꯩ
ꯑꯩꯅ ꯑꯗꯨꯃꯥꯏꯅ ꯁꯥꯗꯦ ꯅꯣꯡꯃꯒꯤ ꯂꯨꯄꯥ ꯆꯝꯃꯥ ꯔꯦꯟ ꯐꯤ
ꯎꯝ ꯍ ꯆꯥꯛ ꯆꯥꯛ ꯂꯧꯗꯕ ꯅꯨꯃꯤꯠꯅ ꯑꯗꯨꯝ ꯊꯠꯄꯤ ꯆꯥꯇꯔ
ꯍꯣꯁꯇꯦꯜ ꯍꯥꯏꯗꯤ ꯆꯥꯛꯇꯤ ꯀꯝꯄꯜꯁꯔꯤ ꯂꯧꯗꯕ ꯌꯥꯗꯦ
ꯄꯞꯄ ꯐꯅꯤ ꯂꯗꯕꯌꯥꯗꯤꯌꯦ ꯈꯣꯏꯗꯤ ꯑꯣ ꯍꯣꯁꯇꯦꯜ ꯈꯟꯕꯗ ꯌꯥꯎꯕ ꯃꯤꯈꯩꯗꯨꯗꯤ ꯂꯧꯖꯔꯨꯒꯦ ꯍꯥꯏꯁꯨ ꯑꯗꯨꯒ ꯑꯗꯨ ꯅꯠꯇꯕꯤ ꯑꯣꯏꯗ ꯌꯥꯝꯅ ꯈꯟꯊꯕꯗ ꯁꯨꯝ ꯂꯩꯍꯟꯕꯗꯣ ꯑꯗꯨ ꯒ꯭ꯦꯁ ꯀꯧꯋꯦꯕ ꯑꯗꯨ ꯑꯗꯨꯗꯤ ꯂꯧꯗꯕꯁꯨ ꯁꯨꯃꯌꯥ ꯌꯥꯗꯕꯤꯅꯤ ꯇꯧꯕꯣꯏꯒꯦ ꯍꯥꯏꯔꯁꯨ ꯄꯩꯁꯥꯗꯤ ꯊꯤꯗ ꯌꯥꯗꯕ
ꯑꯣ ꯑꯩꯈꯣꯏꯁꯦꯁꯦ ꯒ꯭ꯌꯥꯁ ꯑꯣꯏꯔꯕꯅꯤ ꯀꯣꯂꯦꯖ ꯑꯣꯏꯔꯕꯅꯤꯅ ꯃꯣꯏ ꯌꯨꯝꯣꯏꯅ ꯒꯌꯥꯁ
ꯍꯤ
ꯆꯤꯡ ꯑꯩꯈꯣꯏ ꯁꯥꯇ꯭ꯔ ꯑꯣꯏꯗ꯭ꯔꯦ ꯑꯩꯈꯣꯏꯅ ꯄꯩꯁꯥ ꯈꯔ ꯇꯥꯕꯤꯌꯣ ꯍꯥꯏꯕꯗ ꯑꯇꯣꯞꯄ ꯀꯣꯂꯦꯖꯇꯒꯤ ꯂꯩꯕꯅꯤ
ꯗꯦ
ꯄꯩꯁꯥ ꯇꯥꯕ ꯌꯥꯕ ꯊꯤ ꯊꯤꯔꯒ ꯑꯗꯨꯝ ꯂꯩ ꯑꯩꯈꯣꯏꯗ ꯍꯪꯕ ꯌꯥꯕ ꯍꯪꯉꯦ ꯎꯄꯥꯏ ꯂꯩꯇꯦ ꯊꯤ
ꯑꯩꯈꯣꯏꯒꯤꯗꯤ ꯑꯗꯨꯅ ꯏꯣꯏ ꯂꯨꯄꯥ ꯆꯥꯝꯃ ꯆꯥꯝꯃ ꯍꯥꯏꯁꯦ ꯑꯩꯈꯣꯏ ꯍꯣꯡꯉꯝꯅꯤꯡꯉꯦ ꯄꯩꯁꯥ ꯍꯥꯏꯗꯤ ꯑꯩꯈꯣꯏꯒꯤꯗꯤ ꯊꯥ ꯑꯃꯒꯤ ꯂꯨꯄꯥ ꯂꯤꯁꯤꯡ ꯑꯃꯒ ꯆꯥꯊ꯭ꯔ ꯈꯛꯇꯅꯤ ꯃꯦꯁ ꯐꯤ ꯅꯣꯏꯗꯤ ꯆꯥꯝꯃ ꯆꯥꯝꯃ ꯑꯣꯏꯔꯗꯤ ꯅꯨꯃꯤꯠ ꯀꯨꯟꯊ꯭ꯔꯥꯅꯤ ꯑꯣꯏꯔꯗꯤ ꯀꯩꯅꯣ ꯂꯩꯇ꯭ꯔꯣ ꯂꯤꯁꯤꯡ ꯑꯍꯨꯝ ꯂꯩꯇ꯭ꯔꯣ
ꯑ ꯅꯗꯤ ꯍꯉꯟ ꯃ ꯍꯧꯖꯤꯛꯀꯤ ꯆꯥꯕ
ꯈꯔ ꯆꯪꯁꯤꯜꯂꯒ ꯉꯥꯉꯨ ꯑꯃꯗ ꯇꯥꯗ꯭ꯔꯦ ꯑꯩ
ꯑꯣ ꯍꯧꯖꯤꯛꯇꯤ ꯂꯤꯁꯤꯡ
ꯅꯪꯒꯤ ꯑꯦꯋꯥꯔꯠꯇꯨꯅ ꯃꯔꯔꯣꯕ ꯅꯨꯡꯉꯥꯏꯇꯕꯅꯦ
ꯑꯦ ꯉꯔꯣ ꯐꯠꯇ
ꯑ ꯀꯩ
ꯄꯠ ꯇꯗ ꯀꯅꯤ
ꯅꯣꯡꯃ ꯅꯣꯡꯃꯒꯤ
ꯄꯠ ꯄꯠ ꯇ ꯂꯩꯉꯗꯤꯅꯦ
ꯄꯠ ꯄꯠ ꯇꯥꯠꯂꯦ ꯇꯥꯏꯌꯦ ꯇꯥꯏꯌꯦ ꯇꯥꯕꯗꯤ ꯑꯗꯨꯑꯣꯏꯁꯨ ꯌꯥꯝ ꯄꯤꯛꯅ ꯇꯥꯕ ꯌꯥꯝ ꯄꯤꯛꯇꯔꯨꯄꯤꯛꯅ ꯑꯇꯥꯗꯤ ꯇꯥꯔꯒ ꯋꯥꯗꯣ ꯃꯅꯤꯡ ꯂꯩꯩ ꯂꯧꯁꯤꯟꯐꯝꯣ ꯈꯪꯗꯕꯗꯨ ꯇꯧꯕ
ꯇꯔꯕꯣ ꯇꯔꯕꯣ
ꯇꯥꯔꯦ ꯇꯥꯔꯦ
ꯃꯩ ꯆꯥꯔꯖ ꯁꯦꯝꯔꯝ ꯅꯍꯥꯟ ꯆꯥꯔꯖ ꯇꯧꯔꯒ ꯕꯦꯇ ꯌꯥꯗ꯭ꯔꯕ ꯀꯩꯅꯣ ꯆꯥꯔꯖ ꯃꯩ ꯁꯝꯗꯤ
ꯕ꯭ꯂꯨꯇꯨꯠ ꯍꯥꯞꯄꯤꯗꯨꯔꯣ ꯑꯗꯨꯗꯣ ꯋꯥꯔꯤ ꯁꯥꯟꯅꯕ ꯀꯌꯥꯝ ꯅꯨꯡꯉꯥꯏꯇꯝ ꯀꯠꯅꯕꯅ ꯉꯥꯡꯗ꯭ꯔꯗꯤ
ꯆꯁ ꯁꯤꯁ ꯂꯥꯁ ꯤꯀꯦꯠ ꯊꯥ ꯌꯥꯗꯕꯅꯤꯅ ꯕ꯭ꯂꯨꯨ ꯁꯪꯒꯦ ꯇꯧꯕ
ꯎꯝ
ꯖꯨꯨ ꯖꯨꯠꯇꯨ ꯌꯥꯗ꯭ꯔꯕ ꯀꯩꯅꯣ ꯆꯥꯔꯇ ꯃꯩꯀ ꯄꯤꯕꯁꯤꯅ ꯑꯗꯨꯝ ꯂꯩꯔꯝꯃꯦ ꯑꯗꯨ ꯍꯦꯟꯅ ꯀꯥꯔꯝꯗ꯭ꯔꯦ
ꯌꯥꯗ
ꯑꯍꯣꯡꯕ ꯑꯍꯣꯡꯕꯗꯩ ꯁꯤꯖꯤꯟꯅꯕꯗ
ꯑꯞꯒ꯭ꯔꯦꯠ ꯇꯧ ꯆꯔꯅꯤ ꯃꯖꯦ
ꯍꯣꯂ ꯑꯦꯁꯤꯅꯕ ꯇꯅꯤꯗ
ꯣ ꯇꯗ ꯑꯗꯂ ꯊꯨꯀ ꯇ ꯇ ꯎꯝ
ꯋꯥꯏ ꯐꯥꯏ ꯆꯃꯤꯗꯤ ꯅ ꯋꯥ ꯌꯥꯝ ꯐꯖꯅ ꯐꯪꯗꯦꯕ ꯀꯥ ꯃꯅꯨꯡꯗ ꯑꯗꯨ
ꯍꯣꯏꯒꯗꯤ ꯋꯥꯏ ꯐꯥꯏ ꯀꯩꯅꯣ ꯇꯧꯋꯦ ꯑꯩꯒꯤ ꯑꯗꯨꯨꯝꯗꯨꯒꯤ ꯑꯩꯒꯤ ꯀꯥꯗꯨꯒꯤ ꯃꯅꯥꯛꯇ ꯐꯥꯏꯕꯔ ꯄꯥꯟꯕꯅꯤꯅ ꯅꯨꯡꯉꯥꯏꯌꯦ ꯑꯩꯒꯤ ꯀꯥꯗꯣ ꯑꯩꯗꯤ ꯌꯥꯝꯅ ꯐꯪꯉꯦꯕ ꯑ ꯀꯥ ꯌꯥꯝ ꯀꯟꯅ ꯅꯨꯡꯉꯥꯏꯇꯕ ꯃꯪ ꯐꯪꯗꯕꯁꯨ ꯌꯥꯎꯋ ꯀꯥꯕꯤ ꯅꯨꯡꯉꯥꯏꯖꯕ
ꯑꯩꯈꯣꯏ ꯊꯪꯅꯕ ꯀꯥꯔ ꯄꯥꯜꯂꯤꯦꯅꯦ ꯑꯩꯈꯣꯏ ꯊꯪꯅꯕ ꯗꯁꯦ ꯁꯥꯏꯕꯔ ꯇ
ꯀꯩꯗꯧꯕ ꯍꯥꯏꯅꯣ
ꯋꯥꯏ ꯐꯥꯏ ꯐꯥꯏꯚꯔ ꯇꯨ ꯋꯥꯏ ꯐꯥꯏꯗ
ꯃꯀ ꯍꯥꯥ
ꯋꯥꯏꯐꯥꯏꯗ ꯑꯗꯨ꯭ꯔ
ꯀꯔꯤ ꯍꯥꯏꯅꯣ ꯅꯪꯅ ꯍꯥꯏꯔꯤꯗꯨꯕꯣ
ꯑꯣ ꯋꯥꯏ ꯐꯥꯏꯗ
ꯎꯝ
ꯑꯩꯈꯣꯏ ꯊꯪꯅꯕ ꯀꯥꯗ ꯄꯥꯟꯕꯅꯦ ꯑꯗꯣ ꯀꯩꯅꯣ ꯇꯧꯗꯕ ꯆꯥꯡ ꯅꯥꯏꯗꯕ ꯑꯃꯨꯛ ꯅꯕꯥꯛ ꯇ ꯅꯨꯡꯉꯥꯏꯅꯤ ꯅꯕꯥꯛꯛꯇ ꯅꯨꯡꯉꯥꯏꯔꯣꯏ ꯇꯧꯕ ꯍꯥꯏꯇꯥ
ꯏꯃꯥꯟꯅꯕꯩ ꯀꯥ ꯑꯃ ꯀꯣꯏ ꯊꯪꯅꯕꯁꯤꯅꯦꯉ ꯁꯨꯡꯕ ꯐꯪꯗꯕ ꯋꯥꯗ
ꯐꯣꯟ ꯋꯥꯁꯨ ꯌꯥꯗ ꯋꯥꯏ ꯐꯥꯏꯁꯨ ꯌꯥꯗ ꯃꯣꯏ ꯀꯥꯗ
ꯌꯥꯗ꯭ꯔꯦ ꯌꯥ꯭ꯔꯦ ꯅꯗ ꯏ ꯂꯣ ꯀꯒ ꯃꯃꯝ ꯇꯥꯈ꯭ꯔꯦ ꯑꯗꯨ ꯇꯥꯛ
ꯑ ꯃ
ꯈꯤꯇꯪ ꯅꯋꯥꯥꯛ ꯅꯨꯡꯉꯥꯏꯇꯕ ꯍꯥꯏꯁꯦ ꯎ ꯃꯃꯦ ꯂꯩ ꯏꯔꯦ
ꯑꯦ ꯑꯍꯥꯟꯕ ꯑꯩꯈꯣꯏꯅ ꯂꯩꯔꯝꯕ ꯀꯥꯗꯅꯦ ꯋꯥ ꯅꯨꯡꯉꯥꯏ ꯑꯩꯈꯣꯏ ꯀꯥ ꯍꯣꯁꯇꯦꯜ ꯑꯅꯧꯕ
ꯎꯝ ꯀ ꯀꯣ ꯑꯩ ꯑꯃꯨꯛ ꯈꯠꯇ ꯋꯥꯀꯦ